ꯑ ꯇꯥꯎ
ꯇꯥꯏ
ꯀꯇꯅꯣ
ꯎꯝ ꯅꯪ ꯉꯥꯡꯕ ꯇꯥꯅꯤꯒꯦ ꯅꯪ ꯉꯥꯡꯕ ꯇꯥꯔꯤꯌꯦ
ꯍꯥꯏꯖꯤꯟꯅꯒꯅꯨ ꯃꯤꯒꯤ ꯃꯦꯖꯔ ꯈꯜꯂꯛꯄ ꯍꯜꯂꯒ ꯑꯩꯅ ꯉꯥꯡꯕ ꯇꯥꯏ ꯍꯥꯏꯕꯗꯨ ꯍꯥꯏꯖꯒꯟꯟꯅꯒꯅꯨ
ꯎꯝ ꯅꯪꯗꯧꯅꯗꯤ ꯇꯧꯗꯦꯕꯣ
ꯅꯪꯗꯧꯅ ꯑꯩ ꯇꯧꯗꯦ ꯍꯥꯏꯕꯗꯤ ꯑꯗꯨꯃꯥꯏꯅ ꯍꯥꯏꯕꯗꯤ ꯁꯣꯏꯗ꯭ꯔꯣ ꯁꯣꯏꯕ ꯁꯣꯏꯗꯕꯔꯥ
ꯑꯩꯅ ꯑꯩꯅ ꯅꯪ ꯑꯩꯅ ꯅꯪꯒꯤꯗꯃꯛꯇ ꯈꯟꯕ ꯑꯩꯅ ꯅꯪꯗ ꯅꯨꯡꯁꯤꯕ ꯑꯗꯨꯒ ꯑꯩꯅ ꯈꯜꯂꯤ ꯁꯨꯃꯥꯏꯅ ꯅꯪꯅ ꯈꯟꯕ ꯅꯠꯇꯕꯅꯤꯅ ꯅꯪ ꯇꯧ ꯇꯧꯗꯦ ꯍꯥꯏꯕꯅꯤ ꯀꯩꯅꯣ
ꯋꯥ ꯉꯥꯡꯕꯗꯤ ꯍꯅꯨꯕꯤ ꯑꯣꯏꯔꯕꯅꯤꯅ ꯁꯦꯟꯗꯣꯏ ꯆꯥꯕꯤꯅ ꯉꯥꯡꯕ ꯋꯥꯕꯨꯅ ꯏꯆꯥꯎ ꯀꯩꯅꯣꯝ ꯍꯪꯉꯤꯅꯦ ꯎꯝ ꯄꯩꯁꯥꯁꯦ ꯂꯨꯄꯥ ꯂꯥꯈ ꯑꯃ ꯁꯦꯟꯗꯣꯏ ꯁꯥꯔꯒ ꯂꯨꯄꯥ ꯀꯌꯥ ꯐꯪꯗꯣꯏꯅꯣ ꯊꯥ ꯑ ꯑꯃꯗ ꯂꯨꯄꯥ ꯁꯁꯤꯡ ꯇꯔꯥ ꯁꯠꯂꯒ꯭ꯔꯒ
ꯂꯤꯁꯤꯡ ꯇꯔꯥ ꯁꯥꯟꯅꯔꯒꯅ ꯊꯥ ꯑꯃꯝꯗ ꯄꯔꯦꯡ ꯃꯥ ꯗꯥꯇꯥ ꯀꯥꯕꯤ ꯑꯣꯏꯈ꯭ꯔꯦ
ꯎ
ꯑꯗꯒꯤ ꯂꯤꯂꯥ ꯑꯃ ꯁꯥꯟꯅꯔꯒꯅ ꯂꯨꯄꯥ ꯂꯤꯁꯤꯡ ꯇꯔꯥ ꯑꯗꯨ
ꯊꯥꯝꯗ
ꯎꯝ
ꯎꯝꯝ ꯑꯗꯨꯃ ꯄꯤꯕ ꯉꯝꯗ꯭ꯔꯗꯤ
ꯊꯥ ꯑꯝꯗ꯭ꯔꯥ ꯑꯩꯅ ꯄꯤꯕ ꯉꯝꯗ꯭ꯔꯗꯤꯕ
ꯎꯝ꯫
ꯀꯩꯅꯣ ꯃꯤꯅ ꯄꯤꯔꯒ ꯑꯩꯅ ꯄꯤꯒꯗꯝꯅꯤ ꯑꯗꯣ ꯃꯥꯏ ꯃꯥꯒꯤ ꯅꯣꯡ ꯅꯤꯅꯤ ꯆꯣꯟꯊꯕ ꯉꯥꯏꯊꯣꯛ ꯉꯥꯏꯁꯤꯟ ꯍꯥꯏꯗꯅ ꯂꯥꯏꯒꯤ ꯃꯤꯑꯣꯏꯕ ꯍꯥꯏꯖꯤ ꯉꯥꯏꯅꯗꯦ ꯌꯥꯕꯅꯠꯇꯦ ꯑꯗꯨꯗꯒꯤ ꯊꯥ ꯑꯃꯈꯥꯏ ꯅꯨꯃꯤꯠ ꯇꯔꯥꯅꯤ ꯑꯝ ꯆꯣꯟꯗꯒ꯭ꯔꯗꯤ ꯑꯗꯨꯅ ꯋꯥ ꯅꯠꯇ꯭ꯔꯦꯗꯅ ꯅꯣꯡ ꯅꯤꯅꯤ ꯉꯥꯏ ꯊꯣꯛ ꯉꯥꯏꯁꯤꯟꯗꯤ ꯀꯩꯗꯧꯕꯩ ꯉꯝꯃꯣꯏꯗꯣꯏꯅꯣ ꯊꯕꯛ ꯑꯝ ꯇꯧꯔꯒ꯫ ꯑꯗꯨꯒꯤ ꯉꯝꯃꯅꯤ ꯇꯧꯔꯅꯤꯅ ꯅꯠꯇ꯭ꯔꯣ ꯑꯗꯨꯏ ꯔꯤꯛ꯭ꯁ ꯂꯧꯅꯔꯤꯁꯤꯡꯗꯣ꯫
ꯊꯥ ꯑꯃꯇ ꯂꯥꯛ ꯑꯃ ꯃꯅꯦ ꯄꯩꯁꯥ ꯄꯤꯒꯦꯅ ꯈꯜꯂꯣꯕꯀꯣ
ꯎꯝ꯫
ꯂꯨꯄꯥꯁꯤꯡ ꯅꯤꯄꯥꯟ ꯄꯤꯕ ꯉꯝꯗ꯭ꯔꯥ ꯇꯔꯦꯠ ꯄꯤꯕ ꯉꯝꯃꯗ꯭ꯔꯥ꯫
ꯑꯗꯨꯗꯤ ꯌꯥꯝ ꯊꯤꯟ ꯂꯥꯏꯟ ꯄꯤ ꯉꯝꯅꯤ ꯂꯥꯏꯟ ꯄꯤ ꯉꯝꯅꯤꯗꯤ ꯑꯩꯒꯤ ꯂꯦ ꯑꯩꯒꯤ ꯂꯦꯝꯕ ꯂꯦꯝꯗꯕꯗꯤ ꯇꯣꯛꯈ꯭ꯔꯣꯕ ꯑꯗꯨꯗꯤ ꯁꯣꯏꯔꯣ ꯑꯗꯨꯗꯤ ꯑꯗꯨꯝ ꯁꯣꯏꯔꯣꯏꯕ꯫ ꯁꯣꯏꯗꯕ ꯄꯣꯠꯅꯦꯕ ꯃꯁꯥꯒꯤ ꯑꯗꯨꯝ꯫
ꯑꯥ ꯉꯝꯃꯛꯇ꯭ꯔꯗꯤ꯫
ꯀꯩꯗꯧ ꯉꯝꯃꯣꯏꯗꯣꯏꯅꯣ ꯑꯩꯅ ꯇ ꯑꯩꯅ ꯇꯧꯔꯤ ꯊꯕꯛꯇꯨꯅ ꯑꯦ ꯅꯪ ꯋꯥꯔꯤꯅꯤꯀꯣ ꯑꯦꯛꯖꯥꯝꯄꯜ ꯑꯩꯅ ꯍꯥꯏꯖꯦ ꯅꯪꯅ ꯑꯩꯉꯣꯟꯗ ꯄꯩꯁꯥ ꯄꯤꯔꯦꯟ ꯈꯜꯂꯁꯦꯕ ꯑꯩꯅ ꯄꯤꯒꯤꯕ ꯄꯩꯁꯥꯁꯦ ꯊꯕꯛ ꯑꯣꯏꯅ ꯑꯣ ꯑꯣꯟꯊꯣꯛꯇ꯭ꯔꯕ ꯑꯗꯨꯗꯤ ꯉꯝꯃꯔꯣꯏꯕ ꯋꯥꯔꯤꯅꯤ ꯍꯥꯏꯖꯤꯀꯣ꯫ ꯑꯩꯖꯦ ꯄꯨꯛꯆꯦꯜ ꯁꯦꯡꯕ ꯑꯩꯖꯦ ꯄꯨꯛꯆꯦꯜ ꯁꯦꯡꯕ ꯑꯃ ꯃꯊꯧ ꯇꯥꯏꯌꯦꯕ꯫ ꯑꯩ ꯄꯨꯛꯆꯦꯟ ꯁꯦꯡꯗ ꯇꯥꯔꯒꯗꯤ ꯅꯪꯖꯦ ꯃꯥꯡꯗꯣꯏꯅꯤꯕ꯫
ꯑꯥ
ꯑꯩ ꯄꯨꯛꯆꯦꯟꯜ ꯁꯦꯡꯃꯒꯗꯕꯅꯦꯕ꯫ ꯅꯪꯅ ꯄꯤꯔꯛꯏ ꯄꯩꯁꯥꯗꯣ ꯑꯩꯅ ꯃꯐꯝ ꯆꯥꯅ ꯗꯒꯤ ꯃꯞ ꯃꯥ ꯃꯐꯝ ꯀꯩꯅꯣ ꯇꯧꯅ ꯁꯤꯖꯤꯟꯅ ꯇꯥꯔꯒꯗꯤ ꯅꯪꯅꯖꯨ ꯑꯩ ꯊꯥꯖꯔꯅꯤ ꯅꯪꯖꯨ ꯆꯥꯎꯈꯠꯂꯅꯤ ꯑꯩꯖꯨ ꯆꯥꯎꯈꯠꯂꯅꯦꯕ꯫ ꯈꯪꯕ꯭ꯔꯥ ꯑꯩꯅꯦꯕ ꯄꯨꯛꯆꯦꯜ ꯁꯦꯡꯗꯣꯏꯖ‌ꯦ꯫
ꯑꯩꯅ ꯍꯌꯦꯡ ꯂꯥꯛ ꯑꯝ ꯄꯤꯔꯦ ꯅꯪ ꯉꯝ ꯉꯝꯒꯗ꯭ꯔꯥ
ꯀꯔꯤꯅꯣꯅꯦ ꯍꯥꯏꯔꯤꯖꯤꯕꯣ ꯂꯨꯄꯥ ꯂꯥꯛ ꯑꯝ ꯄꯤꯔꯒ ꯃꯤꯒꯤ ꯄꯩꯁꯥꯗꯣ ꯃꯤꯒꯤꯖꯨ ꯑꯦ ꯁꯤꯁꯤꯃ ꯇꯧꯔꯒ ꯀꯥꯟꯅ ꯀꯥꯟꯅꯃ ꯀꯥꯟꯅꯃꯤꯟꯅꯖꯦꯅ ꯍꯥꯏꯔꯒ ꯑꯗꯨꯗꯤ ꯃꯤꯒꯤꯗꯣ ꯊꯥꯖꯕ ꯃꯥꯡꯍꯜꯂꯗꯤ ꯃꯤꯗꯨꯅ ꯑꯩꯉꯣꯟꯗ ꯀꯩꯅꯦ ꯈꯟꯒꯅꯤ꯫ ꯑꯃꯨꯛ ꯍꯟꯅ ꯍꯣꯏ ꯂꯨꯄꯥ ꯂꯥꯛꯇꯨꯃ ꯍꯥꯠꯈꯤꯕ ꯌꯥꯏ ꯍꯥꯠꯈꯤꯗꯕ ꯌꯥꯏ ꯑꯗꯣ ꯃꯤꯗꯨꯅ ꯑꯩ ꯊꯥꯖꯕꯗꯨꯗꯤ ꯂꯣꯏꯗ꯭ꯔꯣ ꯂꯨꯞ ꯄꯩꯁꯥꯗꯤ ꯇꯥꯜꯂ ꯐꯪꯕꯅ‌ꯦ꯫ ꯃꯤꯑꯣꯏꯕꯩ ꯏꯖꯠꯇꯤ ꯄꯨꯟꯁꯤꯗ ꯐꯪꯁꯨ ꯐꯪꯗꯣ ꯅꯠꯇꯦ꯫ ꯑꯗꯨꯅ ꯅꯪꯒ ꯑꯩꯁꯦ ꯈꯪꯅ ꯎꯅꯗꯕꯩ ꯃꯐꯝꯗꯅ ꯂꯩꯕ ꯃꯐꯝꯁꯨ ꯅꯠꯇꯦ ꯅꯪꯒ ꯑꯩꯒ ꯉꯁꯤ ꯉꯔꯥꯡ ꯂꯣꯏꯅꯔꯛꯄ ꯃꯤꯁꯨ ꯅꯠꯇꯦ꯫ ꯅꯪꯗꯤ ꯂꯥꯏꯔꯗꯅ ꯑꯈꯣꯏ ꯏꯃꯥ ꯏꯄꯥ ꯏꯆꯤꯟ ꯏꯅꯥꯎ ꯂꯨꯄꯥ ꯇꯔꯥꯕꯛ ꯍꯦꯟꯖꯤꯟꯅꯗꯦ ꯂꯣꯏꯔꯦ ꯋꯥ꯫
ꯑ ꯑꯩꯅ ꯂꯥꯛ ꯑꯝ ꯄꯤꯔꯒꯦ ꯂꯥꯛ ꯑꯝꯗꯣ ꯁꯥꯟꯕꯝ ꯂꯩꯒꯗ꯭ꯔ ꯑꯥ ꯁꯦꯟꯗꯣꯏ ꯆꯥꯕꯝ ꯂꯩꯒꯗ꯭ꯔ‌ꯣ
ꯂꯩꯗ ꯑꯩ ꯄꯩꯁꯥ ꯂꯩꯇꯕꯩꯩꯟ꯫
ꯑꯥ
ꯎꯝ ꯂꯩꯌꯦꯗꯤ ꯑ ꯀꯥꯀꯥ ꯍꯣꯏꯅꯁꯨ ꯑꯗꯨꯝ ꯑꯉꯥꯡꯒꯤ ꯅꯤꯠ ꯅꯤꯛ ꯊꯥꯕꯩꯀꯣ ꯑꯩꯉꯣꯟꯗ ꯂꯨꯄꯥ ꯂꯤꯁꯤꯡ ꯀꯨꯟꯊ꯭ꯔꯥ ꯄꯤꯌ‌ꯣ ꯍꯥꯏꯌꯦꯕꯀꯣ꯫ ꯃꯩ ꯍꯌꯦꯡ ꯀꯩꯅꯣ ꯇꯧꯔꯛꯀꯥꯟꯗ ꯃꯣꯏ ꯍꯪꯉꯣꯏꯒꯤ ꯅꯣꯡꯃꯩ ꯐꯥꯔꯀꯥꯟꯗ ꯈꯣꯠꯂꯀꯥꯟꯗ ꯄꯤꯒꯦ ꯍꯧꯖꯤꯛ ꯍꯨꯖꯤꯛ ꯅꯠꯇꯕ ꯊꯥ ꯑꯃꯅꯤ ꯃꯇꯨꯡꯗ ꯑꯝ ꯍꯥꯏ ꯑꯗꯒꯤ ꯑꯥ ꯀꯩꯅꯣ ꯇꯧꯕꯅꯤꯅꯀꯣ ꯄꯩꯁꯥꯒꯤꯗꯤ ꯂꯩꯌꯦꯕ ꯑꯗ ꯑꯩꯅ ꯀꯩ ꯍꯥꯏꯇꯥꯔ ꯀꯩꯅꯣ ꯇꯧꯗꯕ ꯍꯥꯏꯁꯤꯟ ꯄꯩꯁꯥ ꯍꯥꯏꯖ‌ꯦ ꯁꯨꯃꯥꯏꯟ ꯇꯧꯕ ꯑꯝꯗꯤ ꯂꯩ ꯍꯥ ꯑꯩꯒꯤꯖꯨ ꯁꯤ ꯄꯣꯠꯁꯤ ꯇꯧꯔꯤꯕꯅꯤꯅ ꯄꯨꯜ ꯄꯩꯁꯥꯖꯤꯅ ꯌꯥꯝ ꯆꯥꯎꯕ ꯅꯠꯇꯕꯅꯤꯅ ꯃꯤꯅ ꯄꯩꯁꯥꯖ‌ꯦ ꯄꯤꯔ‌ꯣ ꯍꯥꯏ ꯀꯥꯟꯗꯅꯦ ꯑꯩꯅ ꯄꯤꯕ ꯉꯝꯕ ꯑꯗꯒꯤ ꯄꯩꯁꯥ ꯊꯑꯣꯏꯅꯒꯤ ꯍ‌ꯦ ꯊꯝꯃꯖꯨ ꯃꯤꯅ ꯂꯥꯛꯇꯕꯀꯣ ꯑꯗꯩ ꯃꯤꯅ ꯄꯤꯔ‌ꯣ ꯍꯥꯏꯉꯩ ꯄꯤꯒꯤꯕ ꯑꯁꯤ ꯑꯣꯏꯔꯗꯤ ꯗꯨꯝ ꯌꯥꯏ ꯅꯠꯇ꯭ꯔꯗꯤ ꯍꯥ ꯀꯩꯅꯣ ꯇꯧꯗꯦ
ꯑꯗꯨꯝ ꯄꯩꯁꯥꯒꯤ ꯋꯥꯗꯤ ꯑꯗꯨꯝ ꯂꯧꯒꯦ ꯂꯧꯒꯦ ꯂꯧꯒꯦꯅ ꯃꯌꯥꯝ ꯂꯩꯕꯅꯤꯗꯀ‌ꯣ ꯑꯩꯅ ꯄꯩꯁꯥ ꯂꯩꯇꯕꯩꯅꯤ
ꯃꯤꯗꯣ ꯊꯥꯖꯕ ꯊꯥꯖꯕ ꯁꯤꯡꯉꯛꯇꯥꯗꯤ
ꯑꯦ ꯑꯩꯉꯣꯟꯗ ꯁꯤꯡꯉꯛꯇ꯭ꯔꯗꯤ ꯂꯣꯏꯔꯦꯗꯅ
ꯏ ꯏꯁ ꯅꯩ ꯅꯪ ꯌꯥꯝ ꯅꯩꯕ ꯁꯥꯔꯤ
ꯅꯩꯕ ꯁꯥꯕ ꯁꯥꯗꯕ ꯅꯠꯇꯦ ꯑꯩꯉꯣꯟꯗ ꯄꯩꯁꯥ ꯁꯤꯡꯉꯛꯇ꯭ꯔꯗꯤ ꯂꯣꯏꯔꯦ ꯍꯥꯏꯔꯤꯕ
ꯎꯝ ꯑꯩꯖꯨ ꯂꯨꯄꯥ ꯂꯤꯁꯤꯡ ꯌꯥꯡꯈꯩꯗ ꯄꯨꯒ‌ꯦ ꯅꯉ‌ꯣꯟꯗꯩ
ꯌꯥꯡꯈꯩꯗ ꯄꯨꯒꯦ
ꯑꯗꯨꯗꯤ ꯅꯪ ꯊꯥ ꯑꯝꯗ ꯅꯪ ꯑꯩꯉꯣꯟꯗ ꯄꯤꯔꯛꯇꯣꯏꯁꯦ ꯂꯨꯄꯥ ꯂꯤꯁꯤꯡ ꯀꯌꯥ ꯇꯥꯔꯦ? ꯑ ꯂꯤꯁꯤꯡ ꯇꯔꯥ ꯇꯥꯔꯦ?
ꯊꯥ ꯑꯃꯗ ꯂꯤꯁꯤꯡ ꯇꯔꯥ ꯍꯥꯏꯌ‌ꯦ ꯏ ꯂꯤꯄꯥ ꯂꯤꯁꯤꯡ ꯋꯥ ꯑꯃ ꯍꯥꯏꯒꯦꯕ ꯊꯥ ꯑꯃꯗ ꯅꯠꯇꯦ꯫ ꯂꯨꯄꯥ ꯂꯤꯁꯤꯡ ꯇꯔꯨꯛ ꯇꯥꯔꯦ ꯄꯤꯔꯛꯇ‌꯭ꯔꯤꯖ‌ꯦꯀꯣ?
ꯊꯥ ꯑꯝꯗ?
ꯑꯥ
ꯑꯥ ꯂꯤꯁꯤꯡ ꯇꯔꯨꯛ ꯅꯠꯇꯦ, ꯂꯤꯁꯤꯡ ꯃꯉꯥ ꯑꯣꯏꯒꯗꯕꯒ‌ꯣ ꯑꯗꯩ ꯂꯤꯁꯤꯡ ꯂꯤꯁꯤꯡ ꯄꯥꯒꯗꯝꯅꯤ, ꯂꯤꯁꯤꯡ ꯃꯉꯥ ꯑꯣꯏꯒꯗꯕ꯫
ꯑ ꯑꯩꯈꯣꯏꯔꯣꯝꯗꯗꯤ ꯊꯥ ꯂꯨꯄꯥ ꯂꯤꯁꯤꯡ ꯇꯔꯥ ꯄꯤꯕꯗ ꯂꯨꯄꯥ ꯆꯍꯨꯝꯗꯩ ꯂꯧꯅꯗꯦ꯫
ꯎꯝ ꯅꯪꯒꯤꯗꯨꯅ ꯃ ꯅꯪꯒꯤꯗꯨꯅꯀꯣ ꯃꯊꯣꯏ ꯆꯥꯕꯤ꯫ ꯑꯈꯣꯏꯁꯤꯅꯅꯦ ꯁꯦꯜꯍꯨꯟꯕꯤ ꯀꯣ꯫ ꯑꯃꯗꯨꯅ ꯂꯨꯄꯥ ꯑꯍꯨꯝ ꯀꯥꯕꯤ꯫ ꯑꯩꯒꯤꯁꯤꯅ ꯇꯦꯟ ꯄꯥꯔꯁꯟ꯫ ꯈꯪꯉꯦꯗꯅ? ꯂꯨꯄꯥ ꯑꯍꯨꯝꯒ ꯇꯔꯥꯒꯗꯤ ꯄꯩꯁꯥꯗꯣ ꯚꯦꯂꯨꯗꯣ ꯀꯌꯥꯝ ꯈꯦꯠꯅꯔꯦ? ꯈꯜꯂꯣꯗꯅ?
ꯇꯦꯟ ꯄꯥꯔꯁꯦꯟꯗꯨꯅꯤꯀꯣ ꯎꯝ ꯂꯥꯎꯔꯒ ꯀꯞꯄꯒ ꯈꯥꯡꯕꯗꯣ꯫
ꯎꯝ ꯑꯝꯇ ꯀꯞꯆꯒꯦ ꯍꯥꯏꯔꯤꯃꯤꯅꯦ ꯑꯝꯇ ꯑꯩ꯫
ꯃꯥꯁꯤ ꯃꯤ ꯎꯁꯤꯠꯇꯕꯖ‌ꯦ ꯇꯧꯔꯛꯀꯅ‌ꯣ ꯍꯥꯏ
ꯅꯠꯇꯦꯗꯥ ꯍꯣꯏ ꯃꯤꯅ ꯑꯩꯉꯣꯟꯗꯩ ꯄꯩꯁꯥ ꯍꯥꯠꯈꯤꯕ ꯌꯥꯏ ꯍꯌꯦꯡ ꯀꯣꯟꯅ ꯑꯗꯒꯤ ꯁꯤꯡꯉꯛꯈꯤꯗꯕ ꯌꯥꯏ ꯑꯗꯨꯕꯨ ꯑꯩꯒꯤ ꯋꯥꯈꯜꯁꯤꯅꯗꯤ ꯑꯩꯉꯣꯟꯗꯗꯤ ꯉꯝꯒꯅꯤ ꯍꯥꯏꯕ ꯋꯥꯈꯜꯁꯤꯗꯤ ꯑꯩ ꯑꯥ ꯅꯦꯕ꯭ꯔ꯫ ꯁꯨꯈꯟ ꯈꯟꯗ‌ꯦ꯫ ꯑꯩ ꯃꯤꯅ ꯑꯩꯉꯣꯟꯗ ꯉꯝꯒꯤꯕ ꯌꯥꯏ꯫ ꯍꯤꯔꯝ ꯈꯨꯗꯤꯡꯃꯛꯇ ꯑꯩꯕꯨ ꯃꯥꯏꯊꯤꯕ ꯄꯤꯔꯝꯕ ꯑꯗꯨꯕꯨ ꯁꯤꯒꯤ ꯃꯇꯥꯡꯗꯗꯤ ꯑꯩꯉꯣꯟꯗ ꯁꯨꯡꯌꯥ ꯌꯥꯔꯣꯏ꯫ ꯅꯨꯃꯤꯠ ꯃꯉꯥꯅꯤꯃ ꯇꯔꯥ ꯊꯥ ꯑꯃ ꯆꯣꯟꯗꯒꯤꯕꯗꯤ ꯌꯥꯏ꯫ ꯃꯤꯑꯣꯏꯕꯅꯤꯅꯀꯣ ꯑꯅꯥ ꯑꯌꯦꯛ ꯁꯣꯏꯕ ꯇꯝꯕ ꯉꯝꯗꯦ ꯑꯗꯨꯕꯨ ꯑꯩꯉꯣꯟꯗ ꯁꯨꯁꯤꯡ ꯁꯤꯡꯗꯕꯒꯗꯨꯗꯤ ꯁꯨꯑꯣꯏ ꯑꯣꯏꯔꯣꯏ꯫ ꯑꯩꯅꯖꯨ‌ ꯀꯩꯗꯣ ꯑꯩꯅꯁꯨ ꯃꯤꯉꯣꯟꯗ ꯀꯩꯗꯧꯅꯨꯡꯗ ꯃꯤꯅꯝꯃꯣꯏ꯫ ꯑꯗꯩ ꯃꯤꯒꯤ ꯄꯣꯠꯁꯨ ꯃꯥꯡꯍꯟꯒꯦꯅ ꯈꯟꯗꯦ ꯑꯗꯨꯒ ꯑꯩꯒꯤꯁꯨ ꯃꯥꯡꯍꯜꯂꯛꯄ ꯁꯨꯌꯥ ꯌꯥꯔꯣꯏ꯫
ꯎꯝ꯫ ꯁꯣꯝꯗ ꯀꯩꯒꯨꯝꯕ ꯃꯤꯅ ꯄꯩꯁꯥ ꯁꯤꯡꯉꯛꯇ‍꯭ꯔꯗꯤ ꯅꯪ ꯃꯊꯥ ꯁꯥꯥ ꯇꯥꯔꯦ?
ꯌꯦꯁ ꯁꯥꯗꯤ ꯁꯥꯗꯣꯏꯅꯦ ꯑꯗꯨ ꯐꯪꯗꯅꯗꯤ ꯇꯣꯛꯑꯣꯏ꯫
ꯍꯥꯏꯠ ꯁꯥꯟꯅꯃꯤꯅ ꯁꯥꯟꯅꯗꯦ ꯃꯊꯥ ꯁꯥꯅꯤꯍꯦ ꯅꯪꯗꯤ꯫
ꯁꯥꯕꯨꯗꯤ ꯃꯊꯥꯏ ꯆꯨꯝꯅꯒ ꯁꯥꯗꯧ ꯅꯠꯇꯦ ꯑꯗꯨꯕꯨ ꯐꯪꯗꯅꯗꯤ ꯁꯨꯇꯣꯛ ꯇꯣꯛꯑꯣꯕ ꯉꯥꯏꯈꯤꯕꯗꯤ ꯌꯥꯏ꯫ ꯑꯗꯨꯕꯨ ꯄꯣꯠꯇꯣ ꯐꯪꯗꯅꯗꯤ ꯁꯨꯛꯇꯣꯛ ꯇꯣꯛꯑꯣꯏꯕ ꯑꯩꯉꯣꯟꯗ꯫
ꯎꯝ ꯄꯤꯔꯛꯇꯗꯤ?
ꯑꯦ ꯄꯤꯔꯛꯇ ꯂꯥꯛꯇ ꯂꯩ ꯌꯥꯄꯣꯟꯇꯦ ꯃꯥꯏ ꯃꯇꯥꯡ ꯑꯃ ꯂꯥꯛꯈꯤꯗꯣꯏꯅꯦ꯫
ꯏꯁ ꯃꯤꯅ ꯄꯤꯔꯛꯇ꯭ꯔꯒꯧ ꯅꯪ ꯀꯥꯏꯗꯩ ꯂꯧ ꯀꯣꯠꯂ
ꯍꯥ ꯍꯣꯏ ꯑꯦ ꯀꯩꯅꯣꯅꯦ ꯃꯤꯕꯨ ꯄꯩꯁꯥꯕꯨ ꯄꯡꯄꯤꯗ ꯄꯤꯗ ꯌꯥꯕ꯭ꯔꯥ? ꯑꯗꯒꯤ ꯂꯨꯄꯥ ꯂꯤꯁꯤꯡ ꯃꯉꯥ ꯇꯔꯥꯒꯤ ꯄꯂꯥꯒꯤ ꯃꯤ ꯂꯣꯠꯈꯤ ꯌꯥꯝꯕ ꯅꯠꯇꯦꯅꯦ ꯅꯪꯕꯣ ꯃꯝꯃꯦ ꯍꯥꯏꯗꯤ ꯀꯩꯅꯣ ꯇꯧꯕ ꯃꯤ ꯌꯦꯡꯉꯒ ꯇꯧꯒꯗꯕ
ꯃꯤꯅ ꯄꯤꯔꯛꯇ꯭ꯔꯁꯨ ꯀꯗꯥꯏꯗꯨ ꯄꯩꯁꯥꯅ ꯀꯣꯜꯂꯄꯤꯗꯣꯏꯅꯣ
ꯑꯗꯨꯅꯕꯨ ꯃꯤ ꯌꯦꯡꯉ ꯊꯕꯛ ꯇꯧꯕ ꯍꯥꯏꯁꯨ ꯈꯪꯗ꯭ꯔꯣꯒꯗ
ꯃꯤ ꯌꯦꯡꯉ ꯇꯧꯕ ꯍꯥꯏꯗꯣ ꯃꯤꯗꯣ
ꯋꯥꯔꯤꯅꯤꯀꯣ ꯃꯤꯅꯅꯦ ꯋꯥ ꯃꯥ ꯍꯥꯏꯒꯦꯕꯥ ꯑꯩꯋꯥꯃꯥ ꯍꯥꯏꯒꯦ ꯇꯥꯎ ꯀꯩꯅꯣ ꯁꯦꯟꯗꯣꯏ ꯆꯥꯕ ꯀꯥꯟꯗꯗꯤ ꯄꯩꯁꯥꯁꯦ ꯃꯥꯡꯈꯤꯕ ꯌꯥꯏ ꯃꯊꯣꯏꯒꯗꯅ ꯐꯪꯗꯣꯏꯁꯦ ꯁꯦꯟꯂꯣꯟꯕꯤꯗꯗꯤ ꯃꯥꯡ ꯇꯥꯔꯒꯁꯨ ꯀꯩꯁꯨ ꯌꯥꯝ ꯃꯥꯡꯉꯔꯣꯏꯕ ꯃꯤ ꯍꯨꯟꯕ ꯅꯥꯏꯔꯤꯃꯤꯅꯀꯣ ꯅꯨꯡꯇꯤꯒꯤ
ꯑꯗꯣ ꯃꯤꯅ ꯑꯥ ꯄꯩꯁꯥꯗꯣ
ꯉꯁꯥꯏ ꯉꯁꯥꯏꯁꯨꯀꯣ ꯃꯤ ꯅꯤꯅꯦꯕꯨ ꯁꯟꯇꯤꯗꯣ ꯂꯥꯛꯑꯒ ꯑꯩꯈꯣꯏꯗꯒ ꯀꯞꯄꯝꯃꯤꯅꯤ ꯃꯤ ꯑꯇꯩꯒꯤ ꯄꯩꯁꯥ ꯁꯤꯡ ꯁꯤꯡꯗ꯭ꯔꯁꯨ ꯏꯆꯥꯎ ꯅꯪꯒꯤꯗꯗꯤ ꯊꯤꯡꯉꯅꯤꯀꯣ ꯅꯤꯅꯦꯅꯅꯦ ꯑꯩꯉꯣꯟꯗ ꯍꯥꯏꯔꯝꯃꯤꯅꯤ ꯈꯪꯕ꯭ꯔꯥ ꯃꯤ ꯑꯇꯩꯗꯤ ꯁꯨꯡꯁꯤꯡ ꯁꯤꯡꯉꯣꯏ ꯑꯩ ꯄꯩꯁꯥ ꯂꯩꯇꯦ ꯑꯗꯨꯒꯅꯦ ꯅꯪꯒꯤ ꯗꯤ ꯁꯨꯡꯁꯣꯏ ꯁꯣꯏꯗꯅ ꯅꯤꯅꯦꯅ ꯁꯤꯡꯒꯅꯤ ꯀꯥꯏꯅ ꯍꯥꯏꯔꯝꯃꯤ ꯑꯩꯅꯁꯨ ꯍꯥꯏꯔ ꯍꯥꯏꯈꯤꯕꯅꯦ ꯑꯩ ꯑꯗꯨꯝ ꯅꯤꯅꯦꯅ ꯊꯥꯕ ꯃꯇꯝꯗꯣ ꯑꯩ ꯑꯗꯨꯝ ꯉꯥꯏꯒꯅꯤ ꯑꯗꯨ ꯃꯔꯛ ꯁꯤꯗ ꯄꯤꯗ꯭ꯔꯕ ꯑꯩꯗꯤ ꯑꯩ ꯑꯩ ꯋꯥ ꯉꯥꯡ ꯋꯥ ꯌꯥꯝꯅ ꯉꯥꯡꯕ ꯅꯣꯏꯅ ꯅꯆꯥꯅꯁꯨꯒꯤ ꯃꯃꯥꯡꯗ ꯅꯣꯏ ꯆꯆꯥꯅꯁꯨꯒ ꯑꯩꯒ ꯌꯦꯛꯅꯕ ꯑꯣꯏꯍꯜꯂꯛꯀꯅꯨ ꯍꯥꯏꯒꯤꯝꯅꯦ
ꯎꯪ ꯅꯪꯕꯨ ꯍꯥꯏ ꯉꯝꯕꯔꯥꯅꯦ ꯑꯗꯨꯕꯨ
ꯑꯦ ꯍꯥꯏꯅ ꯑꯩꯗꯤ ꯍꯥꯏ ꯅꯤꯅꯦꯗ ꯅꯍꯥꯟꯗꯒꯤ ꯑꯩꯅ ꯉꯥꯏꯔꯤꯁꯦ ꯊꯥ ꯑꯃꯒ ꯅꯨꯃꯤꯠ ꯇꯔꯨꯛꯅꯤ ꯍꯦꯟꯗꯣꯛꯑꯦꯀꯣ ꯁꯤꯁꯤꯒꯤ ꯍꯦꯟꯇꯣꯛꯄꯒꯤ ꯅꯨꯃꯤꯠ ꯆꯞ ꯆꯥꯅ ꯑꯗꯨꯝ ꯂꯧꯒꯅꯦ ꯅ ꯑꯗꯨꯝ ꯑꯩꯗꯤ ꯉꯥꯏ ꯐ꯭ꯔꯤꯗ ꯉꯥꯏꯕ ꯅꯠꯇꯦꯕ ꯐ꯭ꯔꯤꯗꯨ ꯁꯨꯡ ꯑꯣꯏ ꯑꯣꯏꯔꯣꯏꯕ ꯀꯩꯒꯤꯅꯣ ꯍꯥꯏꯀꯥꯟꯗ ꯑꯩꯅ ꯇꯧꯔꯤꯕ ꯊꯕꯛꯁꯦ ꯐ꯭ꯔꯤꯒꯤ ꯊꯕꯛ ꯅꯠꯇꯦꯕ ꯁꯤꯅ ꯑꯩ ꯍꯤꯡꯉꯤꯅꯦꯕ ꯑꯗꯨꯅ ꯃꯉꯣꯟꯗ ꯊꯥ ꯑꯃꯒ ꯅꯨꯃꯤꯠ ꯇꯔꯨꯛꯅꯤ ꯑꯣꯏꯔꯦꯅ ꯃꯥ ꯅ ꯊꯥ ꯃꯈꯥꯏ ꯐꯥꯔꯦ ꯊꯥ ꯑꯅꯤ ꯐꯥꯔꯦ ꯑꯗꯨꯒꯤ ꯆꯞ ꯆꯥꯕꯗ ꯑꯗꯨꯝ ꯂꯧꯋꯦ ꯑꯗꯨ ꯅꯠꯇ ꯇꯥꯔꯗꯤ ꯑꯩꯅ ꯃꯥ ꯉꯥꯏꯔ ꯀꯩꯗꯧꯅꯗꯣꯏꯅꯣ ꯉꯥꯏꯔꯣꯏ ꯍꯣꯏ ꯃꯥꯗꯣ ꯑꯅꯥ ꯑꯌꯦꯛ ꯇꯥꯔꯕ ꯃꯥꯗꯣ ꯋꯥꯔꯕꯀꯣ ꯑꯗꯨ ꯑꯣꯏꯇꯥꯔꯒꯗꯤ ꯌꯦꯡꯕ ꯇꯥꯕꯅꯦ ꯑꯗꯨ ꯅꯠꯇ꯭ꯔꯗꯤ ꯁꯨꯌꯦꯡ ꯌꯦꯡꯐꯝ ꯊꯣꯛꯇꯦ ꯑꯩꯁꯨ ꯑꯩꯅ ꯇꯧꯔꯤ ꯊꯕꯛꯁꯦ ꯑꯩꯒꯤ ꯀꯥꯟꯅꯅꯕ ꯑꯩ ꯍꯤꯡꯅꯅꯕꯅꯦ ꯈꯪꯕ꯭ꯔꯥ ꯃꯤꯉꯣꯟꯗ ꯃ ꯄꯣꯠ ꯃꯔꯟ ꯍꯨꯔꯥꯜꯂꯨꯕꯗꯤ ꯅꯠꯇꯦꯗꯅ ꯑꯩ ꯑꯩ ꯉꯝꯅ ꯉꯝꯅꯕ ꯍꯤꯡꯅꯔꯤꯅꯦꯕ
ꯆꯨꯝꯃꯦ ꯅꯪ ꯍꯥꯏꯗꯣ ꯑ ꯂꯩ ꯇꯕ ꯃꯤꯗꯤ ꯀꯥꯏꯗꯩ ꯀꯣꯠꯂ ꯄꯤꯗꯣꯏꯅꯣ
ꯂꯩꯇꯕ ꯃꯤꯗꯕꯨ ꯀꯅꯥ ꯁꯦꯟ ꯀꯩꯗꯧꯕꯩ ꯄꯤꯗꯣꯔꯤꯒꯦ ꯃꯥꯁꯦ ꯁꯤ ꯊꯕꯛꯁꯦ ꯑꯃ ꯇꯧꯏ ꯑꯗꯨ ꯊꯕꯛꯁꯤꯃꯥ ꯇꯧꯗꯦ ꯍꯥꯏꯗꯅ ꯄꯩꯁꯥ ꯄꯪꯄꯤ ꯄꯤ ꯌꯥꯕꯔꯕ
ꯅꯪꯅ ꯄꯩꯁꯥ ꯄꯥꯏꯕꯒꯤ ꯋꯥꯗꯣ ꯉꯥꯡꯕꯥ ꯋꯥꯅꯤ ꯑꯩ ꯂꯨꯄꯥ ꯂꯥꯛ ꯑꯝꯇꯥ ꯄꯨꯒꯦ ꯅꯪ ꯀꯥꯅꯅ ꯄꯤꯗꯨꯏꯅꯣ
ꯑꯦ ꯀꯩꯅꯣ ꯄꯩꯁꯥ ꯂꯨꯄꯥ ꯂꯥꯛꯑꯝꯇ ꯄꯨꯒꯦ ꯀꯅꯥ ꯄꯤꯗꯣꯏꯅꯣꯕ
ꯑꯩꯅ ꯄꯨꯒꯦ ꯍꯥꯏꯕꯗ ꯄꯤꯔꯣꯏꯗ꯭ꯔꯣ
ꯑꯦ ꯅꯪ ꯀꯔꯤ ꯁꯨꯗꯅꯅꯣ ꯅꯉꯣꯟꯗꯥ ꯂꯨꯄꯥ ꯂꯥꯛ ꯑꯃ ꯊꯥꯗꯗꯣꯏꯅꯣ
ꯍꯥꯥ
ꯅꯪ ꯀꯔꯤ ꯁꯨꯗꯅꯅꯣꯕ ꯑꯩꯅ ꯂꯨꯄꯥ ꯂꯥꯛ ꯊꯥꯗꯗꯣꯏꯁꯦ
ꯅꯪꯅ ꯅꯪꯅ ꯄꯤꯗ꯭ꯔꯗꯤ ꯀꯃꯥꯏꯅ ꯅꯉꯣꯟꯗ ꯄꯤꯌꯨ ꯍꯥꯏꯕꯥꯋꯥꯅꯤ ꯑꯩꯅ ꯅꯉꯣꯟꯗ ꯀꯩ ꯍꯥꯏꯗꯣꯏꯅꯣ
ꯀꯩꯕꯨꯗꯤ ꯍꯥꯏꯔꯣꯏ ꯑꯗꯣ ꯅꯪꯉꯣꯟꯗ ꯊꯥꯗꯔꯒ ꯅꯪꯁꯦ ꯀꯩꯗꯧꯗꯣꯏꯅꯣ ꯋꯥꯔꯤꯅꯦ ꯑꯩꯅꯥ ꯍꯥꯏꯁꯤꯀꯣ ꯄꯤꯕ ꯄꯤꯗꯕꯩ ꯇꯣꯛꯈ꯭ꯔꯣꯕ ꯅꯪ ꯇꯧꯗꯣꯏꯁꯤ ꯀꯩꯅꯣ ꯍꯥꯏꯔꯣ
ꯀꯩꯝ ꯇꯧꯔꯣꯏꯗ ꯊꯕꯛ ꯇꯧꯒꯦ ꯇꯧꯕ
ꯀꯩ ꯊꯕꯛꯅꯣꯕ ꯇꯧꯗꯣꯏꯁꯦ ꯑꯝꯇ ꯍꯥꯏꯌꯨ ꯇꯥꯁꯦ
ꯊꯕꯛ ꯊꯕꯛ ꯇꯧꯒꯦ ꯇꯧ
ꯊꯕꯛꯁꯦ ꯈꯟꯅꯑꯦ ꯇꯧꯕ ꯌꯥꯕ ꯌꯥꯗꯕ ꯈꯟꯅꯒꯗꯣꯏꯅꯤꯅꯦ ꯍꯥꯏꯔꯣ
ꯊꯕꯛ ꯇꯧꯕꯤꯔꯝꯃꯨ ꯍꯥꯏꯕ ꯋꯥꯅꯤ